ꯇꯥꯏ ꯇꯥꯏ ꯇꯥꯔꯕꯣ ꯇꯥꯕ꯭ꯔꯣ ꯇꯥꯕ꯭ꯔꯣ
ꯍꯜꯂꯣ ꯎꯝ ꯇꯥꯔꯦ ꯇꯔꯦ ꯅꯒ ꯇ
ꯇꯥꯏ ꯑꯣꯀꯦ ꯑꯣꯀꯦ
ꯑꯦ ꯍꯥꯏꯕ ꯎꯝ ꯀꯩꯅꯣ ꯀꯥꯏꯗ ꯂꯩꯒꯦ ꯎꯝ ꯎꯝ
ꯌꯨꯝꯗ ꯂꯩꯦ
ꯎꯝ
ꯀꯥꯂꯅꯥ
ꯅꯣꯏ ꯃꯈꯐꯝ ꯈꯔ ꯇꯥꯕ
ꯑꯣ ꯕꯦꯛꯒ꯭ꯔꯥꯎꯟꯁꯦ ꯕꯦꯛꯒ꯭ꯔꯥꯎꯟꯁꯦ
ꯑ ꯕꯦꯒ꯭ꯔꯝꯁꯦ
ꯇꯥꯗꯕ꯭ꯔꯣ
ꯆꯤ ꯆꯤ ꯆꯤ ꯆꯤ ꯇꯥ ꯇꯥꯌꯦ ꯊꯥꯏꯗꯤꯈꯤꯇ ꯁ꯭ꯂꯣꯖꯔ ꯄ ꯆꯦ
ꯑꯣ ꯑꯩ ꯕꯣꯏꯁꯦ ꯕꯣꯏ ꯏꯁꯇꯣ ꯈꯔ ꯆꯠꯄ꯭ꯔꯥ
ꯅꯪ ꯑꯩꯒꯤꯗꯨ ꯆꯠꯂꯝꯗꯧ ꯃꯥꯥꯜꯂꯦ
ꯑꯃꯨꯛꯃꯨꯛ ꯆꯠꯂꯦ ꯑꯃꯨꯛꯃꯨꯛ ꯆꯠꯇꯦ
ꯀꯩꯅꯣ ꯄꯣꯠꯁꯦ ꯅꯪ ꯀꯩꯅꯣꯗꯨꯗꯤꯦꯛꯒ꯭ꯔꯥꯎꯟꯗꯨꯗꯤ ꯁ꯭ꯂꯣ ꯆꯠꯇꯦ ꯅꯪ ꯈꯣꯠꯇꯦ ꯅ ꯈꯣꯗꯤ ꯆ
ꯑꯩ ꯈꯣꯟꯖꯦꯜ ꯈꯛꯇ꯭ꯔ ꯆꯠꯂꯤꯁꯦ ꯎꯝ ꯅꯪꯁꯨꯦ ꯑꯃꯨꯛ ꯄꯥꯎ ꯄꯔ ꯄꯂ ꯊꯨꯖꯜꯂꯛꯏꯕ ꯅꯪꯒꯤꯁꯦ ꯄꯔ ꯄꯐꯛ ꯑꯃꯨ ꯊꯨꯖꯜꯂꯛꯑꯦꯨꯛꯇꯛ ꯄꯔꯐꯞ ꯑꯃꯨꯛꯨꯛ ꯏꯁꯂꯣꯨꯛ ꯆꯂꯦ ꯇꯧꯦ
ꯑꯦ ꯆꯥꯛ ꯆꯥꯔꯕ
ꯆꯥꯗ꯭ꯔꯤꯌꯦ ꯅꯪ ꯆꯥꯕ
ꯑꯩ ꯆꯥꯗ꯭ꯔꯤ ꯑꯩ ꯄꯨꯡ ꯀꯩꯅꯣ ꯇꯥꯔꯦ ꯆꯔꯥ ꯋꯥꯥꯟꯁꯤꯟꯈꯤꯕꯅꯦ ꯀꯩꯅꯣ ꯇꯧꯔꯦ ꯀꯩꯕ ꯀꯔꯦꯟ ꯇꯣ ꯈꯪꯕ꯭ꯔꯥ
ꯈꯪꯉꯤ ꯈꯪꯉꯤ ꯀꯥꯔꯦꯟ ꯃꯦꯒꯤ ꯑꯗꯨꯃꯥꯏꯅ ꯇꯧꯕꯗꯣ ꯅꯠꯇ꯭ꯔꯣꯁ ꯃꯣꯔꯣꯛ ꯁꯥꯔ ꯁꯥꯔꯒ ꯇꯧꯕꯗꯣ
ꯇꯨ ꯑꯦꯛꯁꯇꯣ ꯑꯗꯨꯒꯤꯗꯣ ꯂꯩꯔꯔꯦ ꯑꯗꯨꯗꯨ ꯁꯤꯡꯖꯨ ꯑꯗꯨ ꯑꯃ ꯁꯤꯡꯖꯨ ꯇꯧꯔꯦ ꯑꯗꯨꯗꯨꯒ ꯄꯕꯤꯅꯥ ꯁꯈꯤꯗꯒꯤ ꯕꯣꯔꯥꯒ ꯏꯗꯤ ꯆꯅꯒꯂ ꯎꯔꯦ ꯏꯕꯥꯛꯁꯪꯁꯨ ꯂꯥꯛꯑꯦ ꯃꯥꯒꯤ ꯀꯥꯗꯣ ꯏꯕꯥꯛꯁꯤꯡꯁꯨ ꯂꯥꯛꯑꯦꯕ
ꯑꯣ ꯑꯣ
ꯃꯥꯏ ꯀꯥꯗꯣ ꯀꯩꯅꯣ ꯇꯧꯋꯦꯅ ꯑ ꯃꯥꯒꯤ ꯍꯤꯗꯥꯛ ꯆꯥꯏꯊꯣꯛꯑꯝꯃꯦꯅ
ꯑ ꯍꯧꯖꯤꯛꯁꯨ ꯂꯩꯔꯤꯕ
ꯍꯧꯖꯤꯛꯗꯤ ꯂꯩꯔꯤ ꯇꯨꯝꯃꯤ ꯀꯟꯅ
ꯆꯩꯩꯊꯣꯑꯝꯃꯦ
ꯑ
ꯑꯗꯨꯗꯨꯗꯤ ꯇꯨꯝꯃꯤ ꯀꯟꯅ ꯑꯗꯨꯗꯗꯤ ꯆꯥꯊꯔꯦ ꯑꯗꯨꯗ ꯑꯗꯨꯗꯤ ꯄꯨꯣꯛꯊꯜꯂꯤ ꯑꯗꯨ ꯆꯁꯗ꯭ꯔꯤ
ꯑꯣ ꯑꯣ ꯆꯥꯛꯁꯦ ꯑꯗꯨꯁꯨ ꯈꯔ ꯊꯦꯡꯅ ꯆꯥꯔꯅꯤꯅꯦ ꯑꯗꯨꯗꯤ
ꯆꯥꯛꯁꯦ ꯆꯥꯗꯕꯕꯨ ꯌꯥꯔꯦ ꯆꯥꯅꯤꯡꯗ꯭ꯔꯤꯑꯕ
ꯑꯣ ꯑꯣ ꯑꯍꯤꯡꯗꯤ ꯈꯔ ꯂꯥꯝꯂꯀꯗꯕ ꯃꯥꯜꯂꯤꯦꯗ
ꯈꯔ ꯀꯗ ꯃꯥꯥꯏꯦ
ꯍꯡ ꯑꯃꯨ ꯇꯧꯔꯅꯦꯕ
ꯑꯦ ꯑꯗꯨꯗꯤ ꯈ ꯇꯧ ꯇꯥꯔꯅꯤꯒꯅꯤ ꯍꯕ ꯆꯥꯒꯤꯅꯦ ꯑꯁ ꯅꯪ ꯃꯅꯤꯡꯒꯤ ꯃꯈꯣꯟꯗ ꯇꯥꯕ ꯊꯤ ꯅꯨꯡꯉꯥꯏꯔꯦꯍꯦ
ꯇꯥꯗꯕ ꯀꯨꯏꯔꯝꯃꯅꯤꯅꯦ
ꯀ ꯇꯥꯗꯕꯕꯨ ꯀꯨꯏꯗꯕꯕꯨ ꯀꯨꯏꯕꯕꯨꯗꯤ ꯅꯠꯇꯕ ꯍꯥꯏꯗꯤ ꯃꯈꯣꯟꯗꯣ ꯑꯁꯤꯒꯤꯒꯤ ꯁ꯭ꯋꯥꯏꯗꯁꯨ ꯇꯧꯋꯦ ꯑꯩꯈꯣꯏꯗꯁꯨ ꯑꯗꯣ ꯃꯈꯣꯟꯗꯤ ꯃꯥꯟꯅꯗꯦꯅ
ꯃꯅꯗꯦ ꯃꯅꯗꯦ ꯁꯤꯁꯤꯅ ꯄꯨꯔꯥ ꯅꯦꯆꯔꯒꯤ ꯇꯥꯏꯞ ꯇꯧꯔ ꯑꯗꯨꯗꯥꯏꯗꯅ ꯈꯔ ꯈꯨꯠꯁꯦꯝ ꯌꯥꯎꯕꯒꯤ ꯇꯥꯏꯞ ꯇꯧꯗ꯭ꯔꯣ ꯑꯁꯤꯁꯦ
ꯑꯗꯨꯒꯤ ꯋꯥꯁꯦ ꯅꯠꯇꯦ ꯑꯗꯨꯗ ꯂꯩꯔꯝꯗꯣꯏꯗꯨꯗꯤ ꯑꯗꯨ ꯃꯈꯣꯟꯗꯨ ꯈꯛꯇꯪ ꯅꯠꯇꯦ ꯅꯨꯡꯁꯤꯠꯁꯨ ꯌꯥꯎꯔꯝꯒꯅꯤ ꯍꯜꯂꯣ
ꯇꯥꯏꯌꯦ ꯇꯥꯏꯌꯦ ꯅꯨꯡꯁꯤꯠ ꯅꯨꯡꯁꯤꯠ ꯍꯥꯏꯔꯣ
ꯑꯥ ꯅꯨꯡꯁꯤꯠꯁꯤ ꯇꯕ꯭ꯔ
ꯅꯨꯡꯁꯤꯠ ꯍꯧꯖꯤꯛꯇꯤ ꯁꯤꯠꯇꯦ ꯉꯁꯥꯏꯗꯤ ꯏꯁ ꯅꯣꯡꯒ ꯅꯨꯡꯁꯤꯠꯀ ꯌꯥꯝ ꯊꯤꯅ ꯅꯨꯡꯉꯥꯏꯈ꯭ꯔꯦ ꯑꯩꯈꯣꯏꯒꯤ ꯏꯚ ꯏꯄꯥ ꯑꯃ ꯂꯩꯌꯦ ꯏꯕꯥꯏꯌꯥ ꯁꯥꯕ ꯏꯁꯪꯗ ꯀꯩꯅꯣ ꯇꯧꯋꯦ ꯆꯥꯛ ꯆꯥꯔꯨꯏꯌꯦ ꯉꯁꯥꯏ
ꯎꯝ ꯑꯗꯨꯝ ꯆꯥꯛ ꯆꯥꯔꯨꯍꯦꯗꯤ ꯎꯝ ꯀꯩꯅꯣꯒ ꯑ ꯑꯣ ꯁꯨꯝ ꯆꯥꯔꯨꯏꯗꯔꯥ ꯅꯠꯇ꯭ꯔꯒ
ꯎꯝ ꯁꯨꯝ ꯆꯥꯔꯨꯕ ꯃꯣꯏ ꯀꯩꯅꯣ ꯃꯣꯏ ꯐ꯭ꯔꯦꯟ ꯈꯔ ꯂꯥꯛꯑꯦꯅ ꯑꯗꯨꯒꯁꯨ ꯈ ꯁꯛꯈꯪ ꯃꯥꯏꯈꯪꯅꯕ ꯑꯣꯏꯅ ꯁꯨꯝ ꯆꯥꯃꯤꯟꯅꯔꯨꯕ
ꯑꯣ
ꯎꯝ
ꯑꯣꯀꯦ ꯑꯗꯨ ꯑꯁ ꯑꯩꯗꯤ ꯁꯪꯗꯒꯗꯤ ꯑꯝꯇ ꯆꯥꯖꯗ꯭ꯔꯤꯌꯦ
ꯅꯣꯡ ꯐꯅ ꯆꯥꯁꯦ
ꯆꯥꯁꯦ ꯐꯖꯅ ꯐꯖꯅ ꯌꯥꯝ ꯄꯤ ꯐꯖꯅ
ꯌꯥꯝ ꯊꯤ ꯐꯖꯅ ꯆꯥꯁꯦ
ꯀ ꯆꯥꯛ ꯆꯔꯗꯁ ꯑ ꯎꯝ
ꯍꯌꯦꯡꯗꯣ ꯍꯥꯏꯊꯔꯛꯀꯦꯔꯣꯑꯣ ꯑꯩꯅ ꯑꯍꯕꯝꯆꯥꯥꯁꯦ
ꯑꯩꯁ ꯐꯖꯗꯦꯍꯦ ꯅꯪ ꯑꯍ ꯀꯅꯃ ꯊꯥꯎꯅꯤꯦ ꯑꯗꯨꯃ ꯆꯖꯤꯇ ꯊ ꯀꯣꯃꯕ ꯑꯦ ꯑꯗꯨ ꯐꯖꯩꯗꯦ
ꯀꯩ ꯃꯊꯦꯜ ꯇꯧꯔꯒꯦ ꯉꯁꯤ ꯆꯔꯥꯑꯒꯦ ꯍꯦꯟꯅ ꯆꯥꯛꯀ ꯆꯥꯅꯤꯡꯕ ꯐꯥꯎꯗꯕ ꯅꯨꯃꯤꯠꯁꯤꯗ
ꯀꯩ ꯃꯊꯦꯜꯅꯣ ꯑꯩꯈꯣꯏꯒꯤꯗꯨꯕꯣ ꯏꯔꯣꯝꯕ ꯑꯣꯏꯔꯝꯒꯅꯤ
ꯑꯣ ꯑꯗꯨꯅ ꯃꯥꯥꯏꯗ ꯈꯪꯆꯠꯦ
ꯑꯣ ꯑꯣ ꯃꯥꯏꯔꯦꯟ ꯃꯥꯏꯔꯦꯟ ꯊꯣꯡꯕꯅꯤꯍꯦ ꯑꯩ ꯄꯨꯛ ꯊꯟꯕꯩꯅꯦ ꯑꯩ ꯉꯁꯥꯏ ꯍꯥꯏꯗꯗꯤ ꯅꯉꯣꯟꯗ ꯅꯅꯨꯡꯗꯤ ꯇꯥꯁꯜꯂꯦꯅ
ꯎꯝ
ꯉꯁꯥꯏ ꯄ ꯆꯥꯁꯦꯒ
ꯉꯁꯥꯏꯗꯤ ꯀꯩꯅꯣ ꯆꯥꯛ ꯆꯥꯅꯕ ꯆꯠꯄ ꯑꯣꯏꯈꯤꯗ꯭ꯔꯦ ꯁꯪꯗ ꯆꯠꯄꯗꯣ ꯁꯪ ꯁꯦꯡꯕ ꯆꯠꯄꯒ ꯆꯞ ꯃꯥꯟꯅꯈ꯭ꯔꯦ ꯅꯣꯡꯅ ꯐꯥꯖꯗꯅ ꯍꯈꯣꯏ ꯑꯩꯈꯣꯏ ꯑꯩꯈꯣꯏ ꯃꯉꯥ ꯑꯩꯈꯣꯏ ꯃꯉꯥ ꯇꯔꯨꯛ ꯆꯪꯉꯒ ꯁꯦꯡꯕꯅꯦ ꯁꯪꯗꯣ
ꯅꯣꯡꯄꯥꯛ ꯍꯥꯏꯖꯤꯟꯕ꯭ꯔꯣ ꯅꯣꯡꯗꯤ ꯀꯟꯅ ꯆꯨꯔꯗꯤ
ꯅꯠꯇꯦ ꯅꯨꯡꯁꯤꯠꯇꯣ ꯃꯥꯏꯀꯩ ꯁꯂꯥꯏ ꯈꯪꯗꯕ ꯍꯥꯏꯗꯤ ꯅꯨꯡꯁꯤꯠꯇꯣ ꯀꯥꯕ ꯁꯤꯠꯂꯝꯃꯦ ꯑꯗꯒꯤ ꯀꯩꯅꯣ ꯑꯋꯥꯡ ꯄꯄꯥꯝꯕꯨꯛ ꯁꯤꯠꯂꯑꯦ ꯔꯥꯎꯟ ꯂꯩꯔ ꯂꯥꯛꯑꯒ ꯑꯗꯨꯒ ꯍꯟꯊꯕ ꯑꯃ ꯁꯤ ꯆꯂ
ꯂꯣꯏꯁꯤ ꯆꯂꯄꯅꯦꯕ
ꯂꯥꯏꯔꯤꯛꯁꯨ ꯂꯣꯏꯅ ꯍꯥꯏꯗꯤ ꯉꯥꯏꯍꯥꯛ ꯉꯥꯏꯍꯥꯛ ꯉꯥꯏꯍꯥꯛ ꯑꯍꯥꯟꯕ ꯅꯣꯡ ꯍꯧꯔꯛꯄꯗꯨꯅ ꯄꯨꯔꯥ ꯥ ꯑꯀꯥꯕꯔꯣꯝꯗ ꯁꯤꯠꯂꯝꯃꯦ
ꯑꯗꯨꯗꯗꯤ ꯂꯣꯏ ꯐꯨꯖꯜꯂꯕ ꯆꯥꯛꯀꯗꯣꯏ ꯏꯁꯤꯡ ꯂꯣꯏ ꯆꯪꯃꯤꯅꯦꯕ
ꯀꯩ ꯏꯟꯁꯥꯡ ꯆꯥꯏꯅ
ꯀꯩꯅꯣ ꯉꯥꯅꯨ ꯊꯤꯕ ꯐꯪꯗꯦꯅ ꯌꯦꯟ ꯊꯣꯡꯉꯦ
ꯎꯝ ꯍꯪꯉꯝꯃꯗꯤ ꯉꯥꯅꯨ ꯆꯥꯗꯣꯏꯅꯤꯅꯦ
ꯎꯝ ꯉꯥꯅꯨ ꯆꯥꯗꯧꯅꯤ ꯉꯥꯅꯨ ꯊꯤ ꯐꯪꯗ꯭ꯔꯦ ꯉꯔꯥꯡꯗꯤ ꯊꯤꯕꯕꯨ ꯐꯪꯗ꯭ꯔꯦ
ꯑꯣ ꯑꯗꯨꯁꯨ ꯆꯥꯗꯤ ꯆꯥꯔꯦꯅ
ꯃꯥꯅꯦ ꯃꯥꯅꯦ ꯦ ꯍꯣꯦ ꯖꯄꯥꯟꯒꯤ ꯃꯦꯁ ꯆꯣ ꯇꯪꯈꯥꯏꯃꯨꯛ ꯌꯦꯡꯍꯧꯋꯦ ꯒꯣꯜ ꯆꯜꯂꯒ ꯍꯥꯞ ꯊꯥꯈꯤꯕꯗ ꯌꯦꯡꯗ꯭ꯔꯦ ꯃꯣꯏꯅ ꯊꯑꯅꯤ ꯈꯜꯂꯨꯔꯦ ꯑꯗꯨꯒ ꯖꯄꯥꯟ ꯊꯈꯤ ꯅꯨꯡꯉꯥꯏꯇꯕ ꯋꯥꯗ ꯃꯣꯏ
ꯑꯗꯨꯅꯦ ꯅꯠꯇꯦ ꯀꯩꯅꯣꯗꯣ ꯋꯥꯟ ꯋꯥꯟꯗ ꯂꯩꯔꯕꯅꯦꯕ ꯑꯗꯨꯒ ꯑꯃ ꯂꯥꯁ ꯃꯤꯅꯤꯠꯀꯤ ꯀꯩꯅꯣ ꯍꯥꯄꯛ ꯑꯃ ꯑꯦꯛꯁꯇ꯭ꯔꯥꯃꯤꯅ ꯍꯥꯞꯄꯤꯗꯅ ꯑꯗꯨꯒꯤꯗꯨꯗ ꯃꯤꯅꯤꯠ ꯑꯍꯨꯝꯃꯨꯛ ꯁꯨꯔꯛꯄꯩꯗꯨꯗ ꯆꯟꯈꯤꯕꯅꯦꯕ
ꯑꯦꯛꯁꯇ꯭ꯔꯥ ꯃꯤꯅꯤꯠꯇꯅꯦ ꯆ ꯆꯪꯒꯔꯤꯁꯦ
ꯑꯥ ꯆꯥꯃꯤꯁꯨ ꯇꯤ ꯅꯨꯡꯉꯥꯏꯇꯦ ꯑꯗꯣ ꯃꯣꯏꯅ ꯀ ꯀꯞꯄꯒꯗꯨ ꯇꯤ ꯅꯨꯡꯉꯥꯏꯇꯕꯅ ꯌꯦꯡꯕ ꯍꯥꯏꯗꯤ ꯕ꯭ꯔꯖꯤꯜ ꯅ ꯊꯣꯛꯣꯏꯍꯟꯅꯤꯡꯉꯁꯨꯀꯣ ꯖꯄꯥꯟꯅ ꯄꯨꯕꯒ ꯍꯥꯏ ꯑꯗꯨ ꯃꯣꯏꯅ ꯀꯇꯤ ꯋꯥ ꯍꯣꯠꯅꯖꯩ ꯑꯗꯣ ꯅꯨꯡꯗꯤ ꯌꯦꯡꯕꯗꯤ ꯇꯤ ꯅꯨꯡꯉꯥꯏꯌꯦ
ꯎꯝ ꯅꯣꯛꯐꯧꯗꯕꯅꯦ ꯃꯣꯏ ꯑꯗꯨ ꯃꯣꯏ ꯉꯔꯥꯡꯒꯤ ꯄꯨꯔꯥ ꯃꯣꯏꯒꯤ ꯍꯥꯏꯗꯤ ꯃꯤꯅ ꯦꯖ ꯑꯩꯅ ꯕꯣꯜ ꯄꯥꯏꯔꯒꯗꯤ ꯃꯣꯏꯒꯤ ꯀꯩꯅꯣꯦ ꯕꯦꯜ ꯑꯅꯤꯒꯤ ꯇꯥꯏꯞꯇ ꯃꯤ ꯃꯔꯤ ꯃꯔꯤꯒ ꯈꯥꯏꯗꯣꯛꯑꯒ
ꯀꯩꯅꯣ ꯒꯣꯜ ꯄꯣꯁ ꯃꯅꯥꯛꯇ ꯃꯣꯏ ꯈꯨꯠꯂꯛꯏꯗꯤ ꯌꯦꯡꯨꯛꯅꯦ ꯕꯔꯅꯤ ꯃꯗꯤꯒ
ꯃꯣꯏ ꯂꯦꯕꯦꯜ ꯅꯦꯝ ꯍꯥꯏꯗꯤ ꯃꯣꯏꯁꯤ ꯈꯪꯖꯩꯌꯦꯕ ꯃꯁꯥꯅ ꯑꯗꯨꯝ ꯀꯣ ꯑꯗꯨꯏꯁꯨ ꯅ ꯇꯠꯅꯕ ꯁꯥꯟꯅꯖꯔꯤꯕꯕ ꯅꯠꯇ꯭ꯔꯥ
ꯁꯥꯅꯦ ꯍꯥꯏꯗꯤ ꯃꯤꯒꯤ ꯀꯩꯅꯣ ꯈꯪꯉꯤꯗꯅꯤ ꯁꯥꯟꯅꯔꯤꯅ ꯍꯥꯏꯗꯤ ꯑꯗꯨꯝ ꯂꯤꯡꯉꯦ ꯈꯪꯕꯅꯤꯅ ꯗꯤꯐꯦꯟꯁꯇ ꯐꯅ ꯇꯧꯔꯛꯄꯗꯣ
ꯃꯥꯅꯦ
ꯃꯣꯏꯁꯨ ꯀꯩꯅꯣ ꯇꯧꯋꯤꯗ ꯆꯟꯅꯕ ꯍꯣꯠꯅꯖꯩꯗ
ꯃꯥꯅꯦ ꯃꯥꯅꯦ ꯃꯣꯏ ꯗꯤꯐꯦꯟꯁ ꯐꯣꯔꯃꯦꯁꯟ ꯌꯥꯝ ꯅꯥꯜꯂꯤꯁꯦ
ꯎꯝ ꯍꯣꯔꯦꯟ ꯁꯣꯡꯒ ꯑꯗꯨꯁꯨ ꯑꯃ ꯂꯩꯕꯅꯦ
ꯀꯩꯀꯩ ꯂꯝ ꯂꯩꯌꯦꯦ ꯍꯣꯔꯦꯟ
ꯎꯝ ꯄꯨꯡ ꯑꯅꯤ ꯃꯈꯥꯏꯒꯤꯗꯨꯅ ꯐ꯭ꯔꯥꯟꯁ ꯑꯃ ꯂꯩꯔꯦꯅ ꯑꯗꯨꯗꯤ ꯌꯦꯡꯕꯗꯤ ꯉꯝꯃꯔꯣꯏ ꯑꯗꯨꯒ ꯄꯨꯡ ꯍꯧꯖꯤꯛ ꯇꯔꯥꯃꯥꯏꯒꯤꯁꯦ ꯁꯤꯗ ꯅꯣꯔꯋꯦ ꯂꯩꯕꯅꯦ
ꯑꯣ ꯅꯔꯣꯏ ꯂꯩꯕ꯭ꯔꯣ ꯍꯂꯥꯟꯅ ꯌꯥꯎꯗꯣꯏꯖꯥꯠꯂꯣꯅꯦ ꯁꯤꯕ
ꯌꯥꯎꯗꯣꯏꯔꯝꯒꯅꯤ ꯁꯤꯗꯤ
ꯎꯝ ꯉꯁꯤ ꯅꯣꯔꯣꯏꯦꯒ ꯀꯩꯒꯅꯣ
ꯅꯣꯏꯦꯒ ꯀꯩꯒꯤꯅꯣ ꯈꯪꯗ꯭ꯔꯦꯗꯗꯤ ꯂꯝꯗꯣ ꯈꯪꯗꯦ ꯑꯗꯨꯝ ꯔꯥꯎꯟ ꯑꯣꯐ ꯀꯌꯥꯅꯣ ꯃꯣꯏꯗ ꯊꯥꯔꯇꯤ ꯇꯨ ꯅꯠꯇ꯭ꯔꯥ ꯊꯥꯔꯇꯤ ꯇꯨꯅꯤꯅ ꯑꯗꯨꯝ ꯀꯩꯁꯨ ꯌꯥꯝ ꯅꯣꯞꯄꯗꯤ ꯇꯥꯔꯝꯃꯔꯣꯏꯗ
ꯑꯗꯨꯕꯨꯗꯤ ꯑꯗꯨꯗꯤ ꯑꯌꯥꯝꯕ ꯈꯠꯇꯣꯛꯈ꯭ꯔꯦꯅꯦꯀꯣ
ꯌꯥꯗꯕꯅꯤꯅ ꯀꯠꯊꯣꯛꯈ꯭ꯔꯦ ꯑꯗꯨ ꯑꯩꯅ ꯈ꯭ꯋꯥꯏ ꯅꯣꯛꯅꯤꯡꯉꯁꯦ ꯖꯔꯃꯅꯤꯗꯨꯅꯦ
ꯖꯔꯃꯅꯤꯅ ꯄꯩꯁꯥ ꯊꯥꯕ ꯄꯩꯁꯥ ꯌꯥꯝ ꯃꯥꯡꯅꯩ ꯌꯥꯏ ꯂꯤꯁꯤꯡ ꯑꯅꯤ ꯃꯥꯡꯕ ꯂꯤꯁꯤꯡ ꯑꯅꯤ ꯑꯍꯨꯝ ꯃꯥꯡꯕ ꯃꯌꯥꯝ ꯌꯥꯅ
ꯍꯣꯏ ꯑꯗꯨ ꯄꯥꯔꯛꯑꯈꯦ ꯑꯗꯨꯗ ꯄꯦꯅꯥꯜꯇꯤꯗꯅꯦ ꯑꯩ ꯌꯦꯡꯗꯤ ꯌꯦꯡꯍꯧꯗꯦꯀꯣ ꯑꯗꯨꯗꯨꯒ ꯇ ꯄꯤ ꯂꯩꯦ ꯃꯕꯔꯅꯗ
꯭ꯔꯥꯖꯤꯜ ꯅꯣ ꯄ꯭ꯂꯦꯌꯔ
ꯔꯇ
ꯀꯩꯅꯣ ꯗ꯭ꯔꯣꯔꯣꯔꯣ ꯀꯩꯅꯣ
ꯑꯍꯥꯟꯕꯗ ꯗ꯭ꯔꯣ ꯑꯗꯨꯗꯨꯒ ꯄꯦꯅꯥꯜꯇꯤ ꯅꯣꯡꯉꯅꯤꯅ ꯄꯦꯅꯥꯜꯇꯤ ꯇꯧꯗ ꯌꯥꯗꯦꯅ
ꯃꯥꯅꯦ ꯑꯗꯨ ꯕ꯭ꯔꯥꯖꯤꯜ ꯂꯩꯍꯧꯔꯦ ꯖꯔꯃꯅꯤ ꯂꯩꯍꯧꯔꯦ
ꯖꯔꯃꯅꯤ ꯏꯂꯤꯃꯤꯅꯦꯠ ꯇꯧꯈ꯭ꯔꯦ
ꯑꯁꯠ
ꯀꯥꯁꯦ ꯍꯧꯖꯤꯛ ꯊꯥꯖꯕ ꯌꯥꯕ ꯌꯥꯝ ꯊꯤꯅ ꯄꯣꯖꯤꯕꯤꯂꯤꯇꯤ ꯂꯩꯕ ꯇꯤꯤꯟꯁꯦ ꯀꯩꯅꯣꯝ ꯂꯩꯔꯤꯀꯣ ꯐ꯭ꯔꯥꯟꯁ ꯑꯃꯗꯤ ꯑꯔꯣꯏꯕꯤ ꯂꯩꯔꯤꯀꯣ
ꯎꯝ
ꯁꯥꯁꯦ ꯕꯥꯄꯦ ꯁꯦꯟꯅ ꯉꯝꯗ꯭ꯔꯤꯀꯥꯟꯁꯤꯗ ꯗꯦꯝ ꯑꯃꯨꯛ ꯌꯥꯎꯔꯛꯄꯤꯅꯦꯕ ꯑ ꯑꯗꯨꯗꯩꯗꯤ ꯀꯩ ꯍꯥꯏꯕ ꯃꯃꯤꯡ ꯑꯇꯣꯞꯄ ꯑꯃꯗꯨꯅ ꯀꯩꯅꯣꯝꯉꯥꯏꯗꯅ ꯁꯦꯀꯤꯔꯥ ꯍꯥꯏꯕ꯭ꯔꯥ
ꯎꯝ ꯑꯗꯨꯕꯨ ꯀꯩꯅꯣ ꯄꯣꯔꯇꯨꯒꯜꯗꯤ ꯀꯃꯥꯏꯅ ꯇꯧꯔꯤꯒꯦ
ꯐꯣꯇꯒ꯭ꯔ ꯐꯤ ꯍ ꯑꯥꯏ ꯁꯤꯌꯨꯗ ꯂꯩ ꯂꯔ
ꯑꯁꯤꯕꯨꯗ
ꯎꯝ
ꯄꯣꯔꯇꯦꯒꯣꯜꯒꯤ ꯚꯦꯟ ꯀꯥꯡꯕꯨꯁꯤꯕꯨ ꯑꯁ ꯃꯥꯜꯂꯩꯗꯤ ꯂꯣꯏꯔꯦ ꯌꯥꯗ꯭ꯔꯦ ꯍꯧꯖꯤꯛ ꯉꯁꯥꯏꯁꯨ ꯆꯥꯛ ꯆꯥꯐꯝꯗꯨꯁꯨ ꯑꯣꯟꯊꯣꯛ ꯑꯣ ꯇꯧꯁꯤꯜꯂꯛꯄ
ꯀ ꯀꯩ ꯇꯧꯅꯔꯤꯅꯣꯕ
ꯑꯦꯁ ꯅꯣꯏ ꯃꯦꯁꯤꯗꯨꯗꯤ ꯀꯩꯅꯣ ꯋꯥꯔꯜ ꯀꯞ ꯄ꯭ꯔꯤꯟꯁꯇꯣ ꯀꯩꯅꯣ ꯁꯥꯟꯅ ꯉꯝꯗꯕꯗꯣ ꯀꯥꯏ
ꯂꯤ ꯁꯥꯟꯅ ꯉꯝꯗꯔꯁꯨ ꯀꯩꯅꯣꯗꯤ ꯇ꯭ꯔꯣꯐꯤꯗꯨꯗꯤ ꯄꯥꯏꯔꯦ ꯐꯤꯐꯒꯤ
ꯑꯩꯅ ꯍꯥꯏꯗꯤ ꯂꯤꯛ ꯍꯥꯏꯗꯨꯗꯤ ꯄ꯭ꯂꯦꯌꯥꯔ ꯐꯥꯎꯕ ꯃꯌꯥꯝ ꯂꯩꯔꯒ ꯁꯥꯟꯅꯕ ꯉꯥꯛꯇꯅꯦꯕ ꯅꯠꯇ꯭ꯔꯥ
ꯃꯥꯅꯦ
ꯑꯁꯨꯝꯅ ꯑꯁꯨꯝꯅ ꯁꯥꯟꯅꯔꯔꯤꯁꯤꯅ ꯃꯤ ꯃꯁꯥꯒꯤ ꯀꯟꯇ꯭ꯔꯤꯒꯤ ꯑꯣꯏꯖꯕ ꯃꯤꯁꯤꯡꯗꯨꯅꯦꯕ ꯑ
ꯇ ꯇ ꯇ ꯇ ꯇ ꯅ ꯀꯩ ꯃꯈꯣꯟ ꯑꯃ ꯄꯤꯡ ꯇꯧꯕ ꯇꯥꯔꯦ
ꯄꯤꯡ ꯇꯤꯡ ꯇꯧꯕ ꯇꯥꯏ ꯑꯣ ꯑꯣ ꯀꯩꯅꯣ ꯑꯊꯥꯞꯄꯗ ꯑꯃ ꯀꯩꯅꯣ ꯄꯨꯡ ꯊꯤꯟꯕ ꯇꯝꯃꯤꯔ ꯀꯩꯅꯣ ꯇꯧꯔꯤ
ꯑꯣ ꯁꯤꯗꯅ ꯀꯩꯅꯣꯝ ꯍꯥꯏꯗꯤ ꯃꯥꯔꯕꯜꯒꯨꯝꯕ ꯇꯥꯕꯩ ꯇꯥꯏꯞꯇ ꯇꯥꯕ ꯑꯥ
ꯑꯗꯨ ꯑꯣꯏꯔꯒꯅ ꯅꯣꯡ ꯆꯨꯈꯤꯕꯒꯤ ꯀꯩꯅꯣ ꯂꯤꯛꯂꯥ ꯀꯩꯅꯣ ꯏꯁꯤꯡ ꯗ꯭ꯔꯣꯞꯁꯤꯡꯗꯣ ꯎꯗꯩ ꯇꯥꯔꯛꯄ ꯑꯣꯏꯗꯣꯏꯅꯤ
ꯇꯨꯡ ꯊꯨꯡ ꯊꯨꯡ ꯇꯨꯡ ꯇꯨꯡ ꯇꯨꯡ ꯇꯧꯔ ꯇꯥ
ꯑꯣ ꯑꯗꯨꯗꯤ ꯀꯩꯅꯣꯅꯦ ꯑꯩꯅ ꯍꯥꯏꯕꯗꯣ ꯄꯨꯡ ꯊꯤꯟꯕ ꯑꯃ ꯌꯥꯎꯔꯤꯌꯦ ꯃꯃꯥꯡꯗ ꯇꯨꯡ ꯇꯨꯡ ꯇꯨꯡ ꯇꯨꯡꯉꯅ
ꯑꯣꯀꯦ ꯑꯣꯀꯦ ꯎꯝ ꯅ ꯀꯩ ꯏꯟꯁꯥꯡꯅꯅ ꯊꯣꯡꯉꯦ ꯍꯥꯏꯈꯤꯕꯗꯨ
ꯍꯌꯦꯡ ꯆꯥꯥꯁꯦ ꯍꯥꯏꯕꯅꯤ ꯑꯩꯈꯣꯏꯗꯤ ꯉꯁꯤꯒꯤ ꯌꯦꯟꯁꯥꯡꯁꯤꯦ ꯏꯔꯣꯟꯗꯣꯏꯅꯦ
ꯑꯣ ꯆꯥꯗ꯭ꯔꯤꯕꯣ
ꯆꯥꯗ꯭ꯔꯤ ꯍꯌꯦꯡ ꯆꯥꯁꯦ ꯂꯥꯛꯑꯣ ꯂꯨꯄꯥ ꯆꯅꯤ ꯇꯤꯡꯊꯣꯛꯑꯒ ꯍꯥꯏꯕꯗꯣ ꯑꯗꯨꯅꯤ ꯑꯩꯅ ꯍꯥꯏꯁꯦ
ꯑꯖꯗꯦꯦ
ꯎꯝ
ꯇ ꯇ ꯇ ꯇ ꯇ ꯆ ꯑꯗꯨꯗꯤ ꯀꯩꯅꯣ ꯇꯧꯔꯖꯦ ꯎꯝ ꯑꯩ ꯀꯩꯅꯣ ꯇꯧꯁꯤꯜꯂꯒꯦ ꯄꯣꯊꯥꯅꯕ ꯇꯧꯁꯤꯜꯂꯒꯦ ꯉꯁꯥꯏꯗꯒꯤ ꯊꯧꯁꯤꯜꯂꯨꯕꯒꯤ ꯋꯥꯅꯤ
ꯑꯣ ꯊꯕꯛ ꯈꯔ ꯆꯠꯂꯨꯔꯦ ꯋꯥꯔꯦꯕꯀꯣ
ꯑꯥ
ꯐꯔꯦ ꯐꯔꯦ ꯄꯣꯊꯥꯔꯤꯁꯤ ꯄꯣꯊꯥꯔꯤꯁꯤ ꯑꯗꯣ ꯀꯩꯅꯣ ꯑꯣ ꯑꯟꯇꯩ ꯑꯃꯨꯛꯇꯗꯤ ꯉꯥꯏꯈꯣ ꯄꯣꯊꯥꯔꯁꯤ ꯑꯗꯨ
ꯍ ꯍ ꯍ ꯍꯣꯏ ꯑꯩꯩꯅꯣ ꯍꯥꯏꯅꯣ ꯑꯩ ꯈꯪꯉꯦ ꯑꯩ ꯈꯪꯉꯦ